ꯎꯝ
ꯍꯜꯂꯣ
ꯇꯥꯕ꯭ꯔꯣ
ꯇꯥꯏꯌꯦ ꯇꯥꯏꯌꯦ
ꯍꯧꯗꯣꯝꯒꯤ ꯋꯥꯔꯤꯗꯣ ꯇꯣꯛꯈ꯭ꯔꯁꯦ ꯑꯗꯨ ꯀꯔꯝ ꯀꯥꯟꯗ ꯂꯥꯛꯇꯣꯏꯅꯣ ꯑꯩ ꯂꯥꯛꯑꯣꯔꯥ
ꯑꯗꯨꯒꯤ ꯋꯥꯔꯤ ꯇꯣꯛꯑꯗꯤ ꯑꯃꯗꯨꯁꯨ ꯂꯥꯛꯄꯩ ꯋꯥꯔꯤꯗꯨꯁꯨ ꯇꯣꯛꯑꯁꯤ ꯀꯩꯅꯣ
ꯑꯦꯁ ꯑꯁ ꯂꯥꯛꯄꯒꯤ ꯋꯥꯔꯤꯗꯤ ꯇꯣꯛꯄ ꯌꯥꯔꯣꯏ ꯀꯥꯏꯗꯒꯤ
ꯑꯦꯁ ꯑꯗꯨꯁꯨ ꯑꯗꯨꯁꯨ ꯌꯥꯎꯔꯤꯅꯤ ꯀꯩꯅꯣ ꯑꯗꯨꯗꯤ ꯑꯃꯗꯨꯏ ꯋꯥꯔꯤ ꯇꯣꯛꯄꯗ ꯂꯣꯏꯁꯤꯟꯈ꯭ꯔꯖꯦ ꯑꯗꯨꯏ ꯋꯥꯔꯤꯗꯣ ꯌꯥꯎꯔꯔꯣꯏꯁꯤ ꯀꯔꯥꯏꯗꯅꯣ ꯅꯪ ꯒꯥꯔꯤ ꯊꯧꯕ꯭ꯔꯥ
ꯍꯥꯥ
ꯒꯥꯔꯤ ꯊꯧꯕ꯭ꯔꯣ
ꯒꯥꯔꯤ ꯊꯧꯕ꯭ꯔꯥ ꯍꯥꯏꯕ ꯒꯥꯔꯤ ꯊꯧꯗꯦꯍꯦ ꯁꯤꯈꯣꯏ ꯂꯝꯕꯤꯗ ꯐꯝꯃꯒ ꯂꯩꯥꯌꯦꯍꯦ ꯈꯣꯢ ꯌꯨꯝ ꯃꯊꯛꯇ
ꯑꯩꯅ ꯒꯥꯔꯤ ꯊꯧꯕ ꯃꯥꯟ ꯅꯣꯏ ꯅꯨꯡꯁꯤꯠ ꯑꯥ ꯅꯨꯡꯁꯤꯠ ꯂꯥꯛꯄꯒꯤ ꯑꯣꯏꯔꯝꯃꯅꯤ ꯑꯗꯨꯗꯤ
ꯎꯝ ꯅꯨꯡꯁꯤꯠ ꯅꯣ ꯅꯨꯡꯁꯤꯠ ꯑꯐꯕꯁꯨ ꯄꯨꯔꯛꯀꯦ ꯅꯣꯏꯒꯤ ꯕꯣꯔꯥꯗ ꯍꯥꯜ ꯄ꯭ꯂꯥꯁꯇꯤꯛꯇ ꯍꯥꯜꯂꯒ
ꯅꯨꯡꯁꯤꯠ ꯑꯐꯕ ꯌꯣꯟꯕ꯭ꯔꯣ ꯅꯣꯏ ꯑꯗꯥꯏꯗ
ꯅꯨꯡꯁꯤꯠ ꯑꯐꯕ ꯌꯣꯟꯗꯦ ꯑꯗꯨ ꯄ꯭ꯂꯥꯁꯇꯤꯛꯗ ꯇꯦꯜꯂꯗꯤ ꯅꯨꯡꯁꯤꯠ ꯃꯌꯥꯝꯖꯨ ꯂꯥꯛꯑꯅꯤ ꯑꯗꯨꯗ ꯎꯝ ꯀꯤꯁꯜꯂꯒ ꯕꯣꯔꯥꯥ ꯄ꯭ꯂꯥꯁꯇꯤꯛꯇ ꯉꯥ ꯉꯥꯒꯤ ꯄ꯭ꯂꯥꯁꯇꯤꯛꯇꯗꯤ ꯌꯥꯝꯗꯦ ꯁꯤ ꯗꯁꯕꯤꯟ ꯄ꯭ꯂꯥꯁ ꯇ ꯗꯁ ꯗꯁꯕꯤꯟꯒꯤ ꯄ꯭ꯂꯥꯁꯇꯤꯛꯇ ꯑꯗꯨꯗ ꯌꯥꯔꯅꯤ ꯑꯗꯨꯗ ꯃꯌꯥꯝ ꯎꯁꯥꯂꯥꯛꯑꯅꯤ ꯑꯥ ꯑꯅꯧꯕ ꯂꯩꯗꯣꯏꯅꯦ ꯑꯗꯨꯁꯨ
ꯉꯥꯢꯀꯣ ꯅꯣꯏꯒꯤ ꯅꯣꯏꯒꯤ ꯅꯣꯏꯒꯤ ꯅꯪꯒꯤ ꯑꯗꯨ ꯅꯨꯡꯁꯤꯠꯇꯨꯒ ꯑꯩꯈꯣꯏ ꯁ꯭ꯋꯥꯏ ꯅꯨꯡꯁꯤꯠꯁꯤꯒ ꯀꯔꯤꯗ ꯈꯦꯠꯅꯖꯥꯅꯣ
ꯑꯥꯏ ꯈꯦꯠꯅꯩꯍꯦ ꯅꯣꯏꯒꯤ ꯅꯨꯡꯁꯤꯠꯇꯤ ꯒꯥꯔꯤ ꯒꯥꯔꯤ ꯃꯌꯥꯝ ꯎꯐꯨꯜ ꯃꯌꯥꯝ ꯒꯔꯤꯒꯤ ꯊꯥꯎ ꯃꯌꯥꯝ ꯒꯥꯔꯤꯒꯤ ꯊꯥꯎ ꯃꯌꯥꯝ ꯎꯐꯨꯜ ꯃꯌꯥꯝ ꯑꯗ ꯑꯗꯨꯒ ꯑꯗ ꯑꯗꯨꯒ ꯅꯂꯥ ꯃꯅꯝ ꯃꯅꯝꯗꯨꯒ ꯎꯝ ꯑꯩꯈꯣꯏꯒꯤꯗꯤ ꯅꯂꯥꯁꯨ ꯂꯩꯇꯦꯅ
ꯑꯣꯟꯅꯖꯦ ꯍꯥꯏꯔꯣ ꯃꯅꯥꯝ ꯑꯩꯁꯨꯒꯦ ꯑꯩꯁꯨ
ꯑꯩꯗꯤ ꯄꯥꯝꯗꯦ ꯑꯣꯟꯅꯕ
ꯄ꯭ꯂꯦꯛꯇ ꯍꯥꯞꯄꯛꯀꯦ
ꯅꯣꯏꯒꯤ ꯅꯨꯡꯁꯤꯠꯇꯨꯗꯤ ꯑꯩ ꯄꯥꯝꯗꯦ ꯑꯁ ꯑꯈꯣꯏ ꯑꯈꯣꯏꯒꯤ ꯅꯨꯡꯁꯤꯠ ꯑꯈꯣꯏꯒꯤ ꯅꯨꯡꯁꯤꯠꯇꯤ ꯐ꯭ꯔꯦꯁ ꯑꯣꯏꯌꯦ ꯑꯁ ꯅꯣꯡꯃꯀꯣ
ꯑꯥ
ꯆꯦꯒ ꯂꯩꯃꯤꯟꯅꯔꯀꯥꯟꯗ ꯕꯔꯥꯗ ꯂꯥꯢꯔꯤꯛ ꯀꯥꯟꯗ ꯑꯁ ꯅꯣꯡꯃ ꯌꯦꯟ ꯃꯔꯤꯟ ꯁꯦꯝꯃꯦ ꯌꯦꯟ ꯃꯔꯤꯟ ꯁꯦꯝꯃꯒ ꯀꯩꯅꯣ ꯅꯣꯏꯗꯤ ꯌꯦꯟ ꯃꯔꯤꯟ ꯆꯥ ꯅꯪꯃ ꯅꯣꯏ ꯌꯦꯟ ꯃꯔꯤꯟ ꯆꯥꯕ꯭ꯔꯥ ꯌꯦꯟ ꯃꯔꯤꯟ ꯎꯝ ꯀꯩꯅꯣ ꯃꯥꯒꯤ ꯃꯊꯤ ꯃꯊꯤ ꯐꯥꯏꯗꯣꯛꯐꯝꯗꯣ ꯑꯅꯤ ꯄꯥꯜꯂꯦꯗꯅꯥ ꯅꯝꯊꯤꯕꯗꯣ ꯑꯗꯨ ꯃꯌꯥꯝꯗꯤ ꯑꯗꯨ ꯃꯌꯥꯝꯗꯤ ꯁꯦꯝꯗꯦꯅꯥ ꯑꯗꯨ ꯃꯌꯥꯝꯗꯤ ꯁꯦꯝꯗꯦꯕ ꯑꯗꯨ ꯄꯨꯜꯂꯞ ꯏꯆꯦꯒ ꯏꯕꯥꯅꯤ ꯂꯧꯕꯗꯣ ꯀꯤꯂꯣ ꯃꯔꯤꯃꯨꯛ ꯑꯣꯏꯔꯝꯒꯅꯤ ꯀꯤꯂꯣ ꯃꯔꯤꯃꯨꯛꯀꯤ ꯑꯗꯨ ꯁꯦ ꯁꯦꯒꯥꯏꯔꯞ ꯑꯗꯨ ꯃꯌꯥꯝꯗꯣ ꯈꯣꯝꯖꯟ ꯀꯥꯟꯗꯗꯤ ꯀꯤꯂꯣ ꯑꯃ ꯍꯦꯟꯅ ꯊꯣꯛꯂꯛꯑꯦꯕ ꯗꯁꯕꯤꯟꯗꯁꯨ ꯍꯥꯞ ꯗꯁꯕꯤꯟꯗꯁꯨ ꯍꯥꯞꯅꯤꯡꯉꯥꯏꯗꯨ ꯕ ꯕꯦꯔꯥ ꯀꯥꯔꯤꯅꯤ ꯑꯗꯨ ꯑꯩ ꯊꯕꯛ ꯆꯠꯂꯤꯀꯥꯟꯗ ꯍꯨꯟꯗꯣꯛꯑꯒꯦ ꯑꯥꯗ ꯊꯝꯕꯅꯦꯕ ꯅꯨꯡꯗꯥꯡꯗ ꯑꯩꯌꯨꯛ ꯍꯧꯒꯠꯂꯦ ꯑꯁ ꯄꯨ ꯄꯨꯔꯒ ꯆꯠꯂꯦ ꯂꯪꯊꯣꯛꯅꯤꯡꯉꯥꯏ
ꯄ꯭ꯂꯥꯁꯇꯤꯛ ꯑꯃꯨꯕꯗꯨꯅ ꯈꯨꯝꯖꯜꯂꯦ ꯑꯅꯤꯗꯤ ꯑꯅꯤꯗꯤ ꯄ꯭ꯂꯥꯁꯇꯤꯛ ꯑꯅꯤꯗꯤ ꯍꯥꯟꯖꯜꯂꯦ ꯑꯁ ꯄꯨ ꯄꯨꯔꯒ ꯆꯥꯠꯂꯦ ꯑꯁ ꯀꯔꯥꯏꯗ ꯊꯝꯗꯣꯏꯅꯣ ꯁꯤ ꯗꯁꯕꯤꯟ ꯒꯥꯔꯤꯗꯣ ꯂꯥꯛꯇꯦ ꯄꯨ ꯄꯨꯔꯒ ꯆꯠꯂꯦ ꯂꯥꯁꯇ ꯎꯄꯥꯏ ꯂꯩꯔꯛꯇ꯭ꯔꯗꯤ ꯂꯪꯊꯣꯛꯔ ꯃꯇꯥꯏꯗ ꯊꯝꯃ
ꯈꯦꯔ ꯐꯖꯅ ꯌꯣꯝꯁꯤꯜꯂ ꯊꯝꯃꯝꯕꯗꯨꯗ ꯀꯩ ꯑꯣꯏꯔꯖꯥꯠꯅꯣꯅꯦ ꯀꯥꯏꯅ ꯄ꯭ꯂꯁꯇꯤꯛ ꯑꯅꯤ ꯂꯣꯟꯒꯩ ꯅꯠꯇ꯭ꯔꯥ
ꯎꯝ ꯅꯣꯛꯅꯤꯡꯉꯦꯍꯦ ꯑꯗꯨ ꯋꯥꯔꯤꯗꯣ
ꯌꯥꯝ ꯅꯥꯟꯅ ꯊꯥꯝꯃꯝꯃꯦ ꯀꯩ ꯑꯣꯏꯔꯖꯥꯠꯅꯣꯅꯦ ꯒꯥꯏꯅ ꯌꯦꯡꯅꯗꯣꯏ ꯑꯝ
ꯌꯦꯡꯉ ꯌꯦꯡꯉꯀꯥꯟꯗ ꯑꯁ ꯃꯅꯝ ꯅꯝꯊꯤꯕ ꯑꯣꯏꯔꯝꯃꯗꯤ ꯑꯁ ꯃꯅꯝꯗꯣ ꯈꯔ ꯅꯝꯕ ꯍꯧꯔꯕꯅꯦ ꯑꯗꯨꯁꯨ ꯑꯁ ꯄꯨ ꯄꯨꯔ ꯆꯠꯂꯒꯀꯣ ꯑꯁ ꯍꯨꯟꯗꯣꯛꯐꯝꯗꯣ ꯂꯩꯇꯕ ꯑꯁ ꯀꯤꯂꯣꯃꯤꯇꯔ ꯑꯃꯃꯨꯛꯇꯤ ꯄꯨꯋꯦ ꯑꯩ ꯄꯨꯕꯗꯣ
ꯗꯁꯄꯤꯟ ꯂꯥꯛꯄꯗꯨꯁꯨ ꯀꯣ
ꯍꯥꯥ
ꯗꯁ ꯗꯁꯄꯤꯟ ꯒꯥꯔꯤ ꯂꯥꯛꯄꯗꯣ
ꯗꯁꯕꯤꯟ ꯒꯥꯔꯤꯗ ꯗꯁꯕꯤꯟ ꯒꯥꯔꯤ ꯂꯥꯛꯇꯕ ꯍꯥꯏꯇꯥꯔꯦ ꯗꯨꯏ ꯗꯁ
ꯃꯣꯏꯒꯤꯗꯤ ꯍꯥꯏꯗꯤ ꯋꯤꯛ ꯑꯝꯗ ꯑꯃꯨꯔꯛ ꯂꯥꯛꯄꯅꯤꯅꯅꯦ ꯀꯨꯏꯅ ꯍꯥꯏꯗꯤ ꯆꯨꯝꯅ ꯄ꯭ꯂꯥꯁꯇꯤꯛꯀꯨꯝꯕ ꯑꯣꯏꯔꯗꯤ ꯀꯨꯏꯅ ꯊꯝꯕ ꯌꯥꯕ
ꯎꯝ ꯑꯁ ꯑꯗꯨ ꯃꯊꯪꯗꯗꯤꯀꯣ ꯎꯝ ꯍꯨꯟꯗꯣꯛꯐꯝ ꯂꯩꯏꯇ꯭ꯔꯕꯅꯤꯅ ꯑꯁ ꯂꯥꯞ ꯃꯇꯥꯡꯗꯖꯨ ꯋꯥꯏꯔꯨꯝꯗ ꯄꯨꯁꯜꯂꯦ ꯏꯁꯤꯡ ꯕꯥꯔꯇꯤꯟ ꯑꯅꯤ ꯑꯃꯨꯛ ꯏꯁꯤꯡ ꯕꯥꯔꯇꯤꯟ ꯑꯅꯤ ꯑꯍꯨꯝ ꯍꯩꯖꯜꯂꯦ ꯑꯗꯨꯒ
ꯍꯌꯦꯡ ꯐꯨꯟꯗꯅ ꯐꯨꯟꯗ꯭ꯔꯥ ꯃꯈꯥꯗꯣ ꯀꯩꯁꯨ ꯇꯧꯗꯦ
ꯀꯩꯁꯨ ꯇꯧꯗꯦ ꯑꯗꯨꯕꯨꯗꯤ ꯎꯝ
ꯑꯥ ꯌꯥꯎꯗ꯭ꯔꯗꯤ ꯀꯩꯁꯨ ꯇꯧꯔꯣꯏꯗ ꯍꯥꯏꯗꯤ ꯃꯥꯒꯤ ꯃꯍꯤꯗꯣ ꯀꯩꯅꯣꯗꯣ ꯑꯗꯨ ꯈꯛꯇꯪ ꯑꯣꯏꯔꯗꯤ ꯀꯩꯁꯨ ꯇꯧꯔꯣꯏꯗ
ꯑꯍꯝ
ꯅꯨꯡꯗꯤ ꯅꯨꯡꯉꯥꯏꯇꯕꯅꯦ ꯁꯤ ꯍꯥꯏꯗꯤ ꯑꯆꯣꯠꯄ ꯗꯁꯕꯤꯟ ꯑꯩꯈꯣꯢꯖꯨ ꯄꯤꯕ ꯌꯥꯗꯝꯅꯤꯅꯀꯣ ꯆꯥꯛ ꯑꯣꯏꯒꯦꯔꯥ ꯑꯗꯒꯤ ꯀꯩꯀꯥꯗꯣ ꯆꯣꯠꯄ ꯌꯥꯕ ꯑꯩꯈꯣꯏꯒꯤ ꯑꯗꯨꯒꯨꯝꯕꯗꯨꯗꯤ ꯍꯨꯟꯗꯣꯛꯄꯗꯣ ꯗꯁꯕꯤꯟ ꯍꯥꯞꯆꯤꯜꯂ ꯊꯝꯕꯗꯣ ꯅꯨꯡꯉꯥꯏꯇꯦꯅꯀꯣ ꯃꯅꯝ ꯍꯦꯛ ꯇ ꯅꯝꯃꯛꯑꯦꯕ
ꯎꯝ
ꯅꯨꯡꯉꯥꯢꯇꯦ
ꯑꯗꯨ ꯌꯦꯟꯗꯣ ꯍꯥꯎꯕ꯭ꯔꯥ ꯅꯪ ꯆꯥꯕꯗꯣ
ꯀꯔꯤ
ꯌꯦꯟ ꯍꯥꯎꯕꯔ ꯅꯠꯇꯦ ꯌꯦꯟ ꯃꯁ ꯌꯦꯟ ꯂꯣꯏꯅꯃꯛ ꯍꯥꯎꯕ꯭ꯔꯥ ꯍꯥꯕ ꯃꯔꯤꯟꯖꯨ ꯀꯥꯂꯦꯖꯥꯖꯨ ꯃꯀꯟꯖꯨ ꯃꯐꯩꯖꯨ ꯐꯥꯢꯒꯟ ꯖꯨ ꯃꯀꯣꯛ ꯃꯉꯛꯁꯨ ꯃꯀꯣꯛꯁꯨ
ꯃꯉꯛ ꯃꯉꯛꯀ ꯃꯀꯣꯛꯀꯗꯤ ꯄꯥꯝꯗꯦꯕꯀꯣ
ꯎꯝ
ꯑꯥꯇꯩꯗꯤ ꯑꯗꯨꯝ ꯄꯥꯝꯃꯦ ꯃꯉꯛꯀ ꯃꯀꯣꯛꯀꯗꯤ ꯈꯔ ꯄꯥꯝ ꯑꯩ ꯄꯥꯝꯗꯦ ꯃꯉꯛꯀ ꯃꯀꯣꯛꯀꯗꯤ
ꯑꯗꯨ ꯄꯥꯝꯕꯗꯣ ꯌꯥꯔꯦꯁꯦ ꯑꯩꯈꯣꯏꯒꯤ ꯆꯤꯡ ꯌꯦꯟꯗꯣ ꯑꯃꯥ ꯄꯨꯔꯛꯀꯦ
ꯂꯥꯁꯇ ꯀꯔꯤꯗ ꯇꯥꯏ ꯁꯤꯗ ꯇꯥꯏ ꯗꯣ
ꯑꯗꯨ ꯑꯣꯏꯅ ꯐꯖꯟ ꯊꯣꯡꯉ ꯆꯥꯔꯣ ꯀꯩꯗꯧꯔꯒꯦ
ꯑꯁ ꯆꯤꯡ ꯌꯦꯟꯗꯤ ꯊꯥꯎ ꯉꯧꯔꯒ ꯆꯥꯕꯗꯣ ꯍꯥꯎꯇꯦꯗ ꯄꯨꯛ
ꯀꯟꯕ ꯀꯜ ꯀꯜ ꯀꯜꯂꯦꯀꯣ ꯀꯟ
ꯀꯥ ꯀꯟꯗꯤ ꯐꯖꯅ ꯀꯟꯂꯦ ꯃꯇꯣꯡꯗꯣ ꯑꯩꯗꯤ ꯕ꯭ꯔꯣꯏꯂꯔ ꯆꯥꯔꯁꯨ ꯇꯣꯡ ꯈꯛꯇꯪ ꯆꯥꯅꯤꯡꯉꯦ ꯃꯇꯣꯡꯒ ꯀꯥꯂꯦꯟꯖꯥꯒ
ꯑꯥ ꯑꯩꯗꯤ ꯃꯥ ꯃꯇꯣꯡ ꯍꯥꯏ ꯑꯩꯗꯤ ꯃꯐꯩ ꯖꯒꯥꯒꯨꯝꯕ ꯃꯔꯨ ꯈꯔ ꯌꯥꯎꯕꯗꯣ ꯑꯗꯨ ꯆꯥꯅꯤꯡꯉꯦ ꯑꯩꯗꯤ ꯃꯇꯣꯡꯗꯣ ꯆꯥꯅꯤꯡꯗꯕ
ꯑꯩꯗꯤ ꯃꯔꯨ ꯆꯥꯅꯤꯡꯗꯦ ꯑꯁ ꯑꯩꯒꯤ ꯕꯥꯔꯥ ꯂꯩꯀꯥꯟꯗ ꯆꯍꯤ ꯑꯃ ꯍꯦꯟꯅ ꯕ꯭ꯔꯣꯏꯂꯔ ꯉꯛꯇꯪ ꯆꯥ ꯆꯥꯔꯦ ꯑꯦ ꯇꯥꯔꯛꯄꯗꯣ ꯍꯣꯢ ꯃꯥ ꯃꯇꯣꯡ ꯇꯥꯗꯦ ꯑꯩꯗꯤ ꯑꯦ ꯃꯇꯣꯡ ꯈꯛꯇꯪꯅꯦ ꯆꯥꯕ ꯃꯔꯨꯗꯣ ꯆꯥꯗꯦ ꯑꯩꯗꯤ
ꯅꯪ ꯕꯣꯏꯂꯔ ꯆꯥꯔꯗꯤ ꯍꯥꯏꯗꯤ ꯌꯦꯟꯗ ꯆꯥ ꯂꯩꯔꯕꯕꯥ
ꯌꯦꯟ ꯈꯇꯪ ꯆꯥꯏ ꯑꯪ ꯑꯩꯗꯤ ꯌꯦꯟꯅ ꯑꯥ ꯈ꯭ꯋꯥꯏꯗꯒꯤ ꯕꯦꯁ ꯑꯣꯏꯌꯦ ꯑꯣꯛꯁꯨ ꯅꯨꯡꯇꯤꯒꯤ ꯆꯥꯕ ꯉꯝꯗꯦ
ꯑꯥ ꯍꯣ ꯌꯦꯟꯁꯦ ꯑꯩꯈꯣꯏꯅ ꯆꯥꯕꯗꯨꯗꯤꯀꯣ ꯑꯩꯈꯣꯏ ꯂꯩ ꯑꯥ ꯁꯤꯗꯩ ꯑꯃ ꯂꯩ ꯃꯐꯝ ꯑꯃ ꯂꯩꯌꯦꯕꯀꯣ
ꯎꯝ
ꯈꯣꯏꯅ ꯂꯩꯕꯗꯗꯤ ꯃꯐꯩ ꯖꯒꯥ ꯉꯥꯛꯇ ꯂꯩꯌꯦꯕ ꯈꯣꯏ ꯌꯨꯝꯒꯤ ꯊꯣꯡꯕꯒꯤꯗꯤꯀꯣ ꯑꯗꯨꯝ ꯃꯐꯩ ꯖꯒꯥꯗꯣ ꯀꯛꯑꯟꯕꯗꯣ
ꯎꯝ
ꯑꯗꯨꯒ ꯑꯗꯨ ꯖꯒꯥꯗꯣ ꯉꯥꯛꯇꯗ ꯄꯨꯂꯞ ꯀꯦꯖꯤ ꯑꯍꯨꯝ ꯂꯧꯒꯦꯔꯥ ꯃꯔꯤ ꯂꯧꯒꯦꯔꯥ ꯑꯗꯨ ꯑꯗꯨꯝ ꯂꯧꯋꯦ ꯄꯨꯂꯞ
ꯑꯩꯗꯤ ꯃꯥ ꯃꯈꯕꯥꯛꯇꯣ
ꯑꯗꯣ ꯑꯩꯈꯣꯏꯅ ꯑꯃꯨꯛ ꯑꯗꯨꯗꯣ ꯆꯥꯗꯕ ꯑꯩꯈꯣꯏꯒꯤꯅ ꯑꯃꯨꯛ ꯏꯃꯨꯡꯗꯣ ꯄꯥꯛꯅ ꯑꯝꯇ ꯆꯥꯗꯦ ꯀꯅꯥꯝꯇ꯫
ꯃꯐꯩꯁꯨ ꯆꯥꯕ ꯍꯥꯎꯋꯤꯀꯣ꯫
ꯎꯝ ꯃꯐꯩꯗꯤ ꯍꯥꯎꯕ꯫
ꯇꯥꯕ꯭ꯔꯥ꯫
ꯇꯥꯏꯌꯦ꯫
ꯃꯐꯩꯁꯨ ꯆꯥꯕ ꯍꯥꯎꯋꯦꯀꯣ ꯑꯁ ꯃꯐꯩꯗꯣ꯫ ꯎꯝ ꯃꯐꯩ ꯃꯐꯩꯅꯦ ꯑꯗꯨꯒ ꯃ ꯃꯥ ꯃꯥꯒꯤ ꯃꯊꯕꯥꯛꯒꯤ ꯃꯇꯣꯡꯗꯣ ꯑꯗꯨ ꯈꯛꯇꯪ ꯆꯥꯅꯤꯡꯉꯦ ꯀꯂꯦꯖꯥꯒ꯫
ꯑꯩꯗꯤ ꯋꯥꯏꯌꯦꯉꯣ ꯃ-ꯃꯥꯒꯤ ꯃꯊꯕꯥꯛ ꯀꯩ ꯍꯥꯏꯗꯤ ꯃꯇꯣꯡ ꯖꯒꯥꯗꯣꯀꯣ꯫ ꯃꯇꯣꯡꯗꯣ ꯆꯥꯕꯗ ꯋꯥꯏꯌꯦꯕ ꯈꯔ ꯑꯃ ꯑꯅꯤ ꯆꯥꯔꯛꯑꯗꯤ ꯆꯤꯟ ꯆꯣꯛꯊꯔꯛꯑꯦꯕ꯫
ꯏꯁ꯫ ꯑꯩꯗꯤ ꯃꯇꯣꯡ ꯑꯁ ꯑꯩꯗꯤ ꯃꯇꯣꯡ ꯈꯛꯇꯪꯅꯦ ꯑꯩꯈꯣꯏ ꯈꯨꯟꯗ ꯆꯥꯔꯒ ꯂꯩꯕꯁꯨ ꯑꯁ ꯆꯥꯕꯁꯦ ꯏꯊꯟꯗꯅꯦꯗ ꯃꯇꯣꯡ ꯆꯥꯕ ꯑꯅꯝꯕꯅ ꯃꯔꯨ ꯉꯥꯛꯇꯪ ꯄꯥꯝꯃꯦ ꯀꯔꯤꯒꯤꯔ ꯈꯪꯗꯤ ꯑꯩꯗꯤ ꯃꯇꯣꯡ ꯈꯥꯛꯇꯪꯅꯦ꯫ ꯆꯥꯅꯤꯡꯕ ꯑꯩ ꯆꯥꯅꯤꯡꯗꯦ꯫
ꯑꯝ ꯑꯌꯥꯝꯕꯅ ꯃꯤ ꯂꯣꯏꯅ ꯃꯔꯨꯒꯤ ꯖꯒꯥ ꯄꯥꯝꯕꯅꯦ꯫
ꯄꯥꯝꯃꯦ ꯎꯝ꯫
ꯎꯝ ꯑꯗꯣ ꯍꯥꯏꯗꯤ ꯖꯤꯝꯒꯨꯝꯕ ꯁꯥꯟꯅꯕ ꯈꯣꯠꯄ ꯃꯤꯗꯗꯕꯨꯀꯣ꯫ ꯑꯗꯨꯝ ꯆꯥꯗꯕ ꯌꯥꯗꯕꯩ ꯆꯥꯅꯕꯩ ꯋꯥꯅꯦꯕ ꯀꯩꯁꯨ ꯃꯣꯏ ꯄꯥꯝ ꯄꯥꯝꯗꯕ ꯃꯁꯥ ꯈꯜꯂ ꯆꯥꯕꯩ ꯋꯥꯅꯦꯕ꯫
ꯎꯝ꯫
ꯑꯗꯣ ꯑꯌꯥꯝꯕꯅ ꯃꯔꯨ ꯌꯥꯎꯕ ꯂꯣꯏ ꯄꯥꯝꯅꯕꯅꯦ꯫
ꯕꯣꯏꯂꯔ ꯆꯥꯒꯅꯨ ꯆꯥꯒꯅꯨ ꯈꯨ ꯎꯝ ꯀꯩꯅꯣ ꯕꯤ ꯄꯤ ꯋꯥꯡꯂꯛꯀꯅꯤ ꯑꯗꯨꯃꯥꯏ ꯀꯔꯤ ꯀꯩ ꯍꯥꯏꯔꯛꯄꯗꯣ꯫
ꯎꯝ꯫
ꯑꯗꯨꯃꯥꯏ ꯍꯥꯏꯕꯗꯣ ꯃꯔ-ꯃꯔꯨꯗꯅꯦ ꯈ꯭ꯋꯥꯏꯗ ꯂꯩꯕꯁꯦ꯫ ꯃꯇꯣꯡꯗꯤ ꯀꯦꯝꯇ ꯇꯧꯔꯣꯏ ꯅꯪ ꯆꯍꯤ ꯅꯪ ꯆꯍꯤ ꯑꯃꯃꯨꯛ ꯅꯨꯡꯇꯤꯒꯤ ꯆꯥꯔꯒ ꯂꯩꯔꯁꯨ꯫
ꯎꯝ꯫
ꯃꯇꯣꯡꯗꯤ ꯀꯩꯁꯨ ꯇꯧꯔꯣꯏꯌꯦ꯫
ꯑꯍꯥꯎꯕ ꯑꯃ ꯍꯥꯏꯌꯨꯔꯥ꯫
ꯎꯝ꯫
ꯂꯥꯏꯋꯥꯗꯣ ꯐꯖ ꯏꯔꯣꯜꯂꯦꯗꯅꯀꯣ꯫ ꯑꯗꯨꯒꯅꯦ ꯌꯦꯟꯗꯣ꯫ ꯊꯨꯝ ꯊꯨꯝ ꯈꯛꯇꯪ ꯇꯣꯠꯂꯦꯗꯅꯀꯣ ꯑꯗꯨꯒ ꯐꯖꯅ ꯌꯥꯏꯊꯣꯛꯄ ꯍꯥꯏꯗꯤ ꯑꯣꯚꯦꯟꯗ ꯍꯥꯞ ꯍꯥꯞꯄꯒ ꯍꯥ ꯊꯝꯕꯗꯣ ꯑꯁ ꯑꯗꯨꯒ ꯆꯥꯕ ꯈꯨꯍꯥꯎꯗꯤꯀꯣ ꯍꯥꯎꯒ ꯖꯥꯅꯤꯍꯦ ꯑꯗꯨꯃꯥꯏꯅ ꯆꯥꯕꯗꯣ ꯂꯥꯏꯋꯥ ꯏꯔꯣꯟꯕꯒ ꯌꯥꯝ ꯆꯥꯟꯅꯕꯅꯦꯕ꯫
ꯎꯝ꯫
ꯈꯣꯏ ꯂꯥꯏꯋꯥ ꯃꯇꯝꯁꯦ ꯑꯩꯈꯣꯏ ꯑꯗꯨꯃꯥꯏꯅ ꯌꯦꯟꯁꯦ ꯌꯥꯏꯔꯒ ꯌꯥꯝ ꯊꯝꯃꯦꯕ꯫
ꯎꯝ꯫
ꯑꯗꯨꯒ ꯂꯥꯏꯋꯥ ꯏꯔꯣꯜꯂꯒ ꯑꯗꯨꯒ ꯑꯗꯨꯝ ꯆꯥꯕ ꯌꯥꯝ ꯊꯤ ꯍꯥꯎꯕꯅꯦ꯫ ꯅꯪ ꯆꯥꯔꯕ꯭ꯔꯥ ꯆꯥꯗꯕ꯭ꯔꯥ ꯈꯪꯗꯦ꯫
ꯆꯥꯗ꯭ꯔꯤ ꯆꯥꯗ꯭ꯔꯤ ꯑꯩꯗꯤ ꯂꯥꯏꯋꯥ ꯂꯥꯏꯋꯥꯗꯨ ꯀꯥꯡꯁꯣꯏꯗꯣ ꯑꯦ ꯁꯤꯡꯖꯨꯗꯣ ꯈꯤꯇꯪ ꯆꯥꯅꯤꯡꯉꯤ ꯑꯇꯩꯗꯤ ꯆꯥꯅꯤꯡ
ꯑꯩꯈꯣꯏꯅ ꯁꯤꯡꯖꯨ ꯑꯣꯏꯅꯗꯤ ꯗꯥꯏꯔꯦꯛ ꯆꯥꯗꯦꯕꯀꯣ
ꯎꯝ
ꯑꯩꯈꯣꯏꯅ ꯑꯃꯨꯛ ꯏꯔꯣꯝꯕ ꯑꯣꯏꯅ ꯗꯥꯏꯔꯦꯛ ꯐꯨꯠꯂꯒ ꯍꯋꯥꯏ ꯃꯪꯒꯟꯒ ꯇꯧꯔꯒ ꯍꯋꯥꯏ ꯃꯪꯒꯟꯒ ꯑꯂꯨ ꯑꯃꯒꯨꯝꯕ ꯍꯥꯞ ꯄꯦꯗꯅꯀꯣ
ꯎꯝ
ꯑꯗꯨꯒ ꯍꯋꯥꯏ ꯃꯪꯒꯟꯒ ꯂꯥꯏꯋꯥꯒ ꯐꯖꯅ ꯐꯨꯠꯂꯒ ꯏꯔꯣꯜꯂꯒ ꯆꯥꯏꯌꯦꯕ
ꯎꯝ ꯂꯥꯏꯋꯥꯗꯤ ꯂꯧꯕꯅ ꯍꯦꯟꯅ ꯍꯥꯎꯗ꯭ꯔꯣ
ꯑꯥ ꯂꯧꯔꯒꯁꯦ ꯑꯩ ꯑꯃꯨꯛ ꯐꯥꯎ ꯆꯥꯗ꯭ꯔꯤꯕꯀꯣ ꯑꯗꯨꯝ ꯎꯗꯤ ꯎꯏꯌꯦ ꯑꯗꯨꯝ ꯆꯥꯟꯅꯕ ꯃꯌꯥꯝ ꯎꯏꯌꯦꯕꯀꯣ ꯑꯗꯣ ꯑꯩ ꯏꯁꯥ ꯑꯩꯒꯤ ꯑꯣꯏꯅꯗꯤ ꯇꯦꯁ ꯑꯝꯇ ꯇꯧꯗ꯭ꯔꯤꯕ ꯂꯧꯔꯒ ꯆꯥꯕꯗꯣ
ꯎꯝ
ꯈꯣꯏꯗꯤ ꯐꯨꯠꯂꯒ ꯑꯗꯨꯝ ꯆꯥꯏꯑꯦꯕ ꯈꯣꯏꯒꯤ ꯑꯣꯏꯅ
ꯎꯝ ꯂꯧꯔꯒ ꯆꯥꯕꯅ ꯎꯝ ꯂꯧꯔꯒ ꯆꯥꯕꯗꯨꯅ ꯍꯦꯟꯅ ꯍꯥꯎꯌꯦ
ꯎꯝ ꯍꯥꯎꯔꯝꯒꯅꯤ ꯂꯥꯏꯋꯥꯗꯤ ꯍꯥꯎꯕꯅꯤꯗ ꯑꯃ ꯆꯥꯔꯁꯨ ꯑꯃ ꯆꯥꯔꯁꯨ ꯑꯗꯣ ꯁꯣꯏꯕꯨꯝꯁꯨ ꯍꯥꯎꯋꯦ ꯅꯪꯅ ꯄꯥꯝꯗꯕꯒꯤꯅꯤ ꯎꯝ
ꯑꯩꯗꯤ ꯁꯥ ꯊꯣꯡꯕ ꯀꯥꯟꯗ ꯃꯤꯛꯁ ꯇꯧꯕꯗꯣ ꯑꯩꯗꯤ ꯁꯨꯡ ꯄꯥꯝ ꯄꯥꯝꯗꯦ
ꯀꯩꯒꯤ ꯍꯥꯎꯕꯅꯤꯍꯦ
ꯏꯁ ꯍꯥꯎꯕ ꯍꯥꯏꯔꯗꯤꯅ ꯑꯁ ꯏ ꯑꯣꯛ ꯊꯣꯡꯕꯗꯔꯣ ꯌꯦꯟ ꯊꯣꯡꯕꯗꯔꯣ ꯀꯔꯤꯒꯤꯅꯣ ꯌꯦꯟꯗꯦꯝꯗꯣ ꯍꯥꯞꯄꯣ ꯌꯦꯟꯗꯦꯝꯒꯤ ꯃꯅꯨꯡꯗ ꯀꯩꯅꯣ ꯇꯧꯋꯤꯅ ꯍꯣꯕ ꯈꯔ ꯂꯩꯅ ꯑꯗꯨꯗꯒꯤ ꯊꯣꯡꯕꯒꯤ ꯃꯍꯤꯗꯨ ꯌꯦꯟꯗ ꯂꯣꯏ ꯆꯪꯈ꯭ꯔꯗꯤ ꯃꯍꯥꯎ ꯂꯩ ꯑꯗꯨꯅ ꯍꯥꯎꯕꯅꯦ
ꯍꯥꯏꯕꯗꯤ ꯍꯥꯏꯗꯅꯀꯣ ꯑꯣꯛ ꯊꯣꯡꯕꯗ ꯍꯪꯒꯥꯝ ꯍꯥꯞꯄꯁꯦ ꯍꯪꯒꯥꯝꯗꯅ ꯍꯦꯟꯅ ꯍꯥꯎꯋꯦ ꯍꯥꯏꯕꯗꯣ
ꯎꯝ ꯃꯍꯥꯎꯗꯣ ꯂꯣꯏ ꯆꯠꯈ꯭ꯔꯕ ꯑꯗꯨꯒꯤ
ꯑꯗꯨ ꯀꯩꯅꯣꯗꯤ ꯊꯣꯡꯕ ꯃꯤꯛꯁ ꯇꯧꯔꯁꯨꯀꯣ ꯀꯩꯅꯣꯒꯗꯤ ꯍꯥꯎꯕꯅꯦ ꯍꯥꯏꯗꯤ ꯁꯥ ꯃꯁꯦꯟꯗꯀꯣ ꯃꯤꯛꯁ ꯇꯧꯕꯗꯣ ꯁꯟꯒ ꯑꯩꯈꯣꯏ ꯑꯣꯛꯀ ꯊꯣꯡꯕꯗꯣ
ꯎꯝ
ꯈꯪꯕ꯭ꯔ ꯑꯗꯨꯃꯥꯏꯅ ꯃꯤꯛꯁ ꯇꯧꯕꯁꯨ ꯍꯥꯎꯋꯦꯕ ꯑꯗꯣ ꯌꯦꯟꯒꯒꯨꯝꯕꯒꯗꯤ ꯄꯥꯕꯗꯣ ꯌꯦꯟꯗꯨꯗꯤ ꯂꯣꯏ ꯄꯠꯂꯅꯤ
ꯎꯝ ꯎꯝ
ꯀꯩꯅꯣꯒ ꯁꯟꯒ ꯀꯩꯅꯣꯒꯗꯗꯤ ꯆꯥꯟꯅꯕ ꯃꯥꯜꯂꯦ ꯑꯅꯤ ꯄꯨꯟꯕꯗꯣ ꯑꯗꯨꯗꯤ ꯍꯥꯎꯋꯦ ꯄꯣꯛꯀ ꯄꯣꯛꯀ ꯄꯣꯛꯀ
ꯑꯣꯛꯀ ꯁꯣꯏꯕꯨꯝꯗꯣ ꯑꯗꯨꯝ ꯆꯥꯟꯅꯩꯅ ꯎꯝ ꯑꯩꯅ ꯆꯥꯅꯤꯡꯗꯕ ꯍꯥꯏꯇꯥꯔꯦ
ꯑꯩꯗꯤ ꯌꯥꯝ ꯍꯥꯎꯋꯦ ꯊꯔꯣꯏꯒ ꯊꯣꯡꯕ ꯑꯗꯒꯤ ꯍꯋꯥꯏ ꯍꯋꯥꯏꯖꯥꯔ ꯍꯥꯞꯄꯒ ꯊꯣꯡꯕꯗꯣꯀꯣ ꯑꯗꯨꯒꯨꯝꯕꯗꯣ ꯌꯥꯝ ꯍꯥꯎꯋꯦꯕ
ꯎꯝ ꯂꯣꯏꯁꯤꯜꯂꯣ ꯊꯣꯡ ꯍꯥꯡꯉꯣ ꯑꯩꯗꯣ
ꯑ
ꯁꯣꯏꯔꯒꯨꯝꯁꯦꯀꯣ
ꯍꯥ
ꯑꯩꯅ ꯍꯥꯏꯕꯗꯣ
ꯑꯥ
ꯑꯩꯅ ꯍꯥꯢꯕꯗꯣ ꯁꯣꯏꯔꯒꯨꯝꯁꯦꯀꯣ
ꯈꯟꯅꯖꯦ ꯈꯟꯅꯖꯦ
ꯏꯁ ꯅꯣꯏ ꯃꯥꯗꯤ ꯌꯥꯒꯅꯤꯍꯦ ꯑꯩꯅ ꯍꯥꯏꯕꯗ
ꯍꯣꯏ ꯍꯣꯏ ꯍꯣꯏ ꯅꯪꯅ ꯍꯦꯛ ꯍꯥꯏꯔ ꯌꯥ ꯍꯦꯛ ꯌꯥꯔꯕ ꯌꯥꯔꯦ
ꯀꯔꯤ ꯎꯝ ꯎꯁꯣꯏ ꯎꯁꯣꯏ ꯎꯁꯣꯢꯁꯨ